ꯑ ꯇꯕ꯭ꯔꯣ
ꯑꯥꯎ ꯇꯥꯏ ꯆ ꯆꯔꯄ
ꯑꯦ ꯆꯠꯁꯗ꯭ꯔꯦ
ꯑꯦ
ꯎ
ꯍꯣꯏ ꯆꯥꯛꯈ꯭ꯔꯦ ꯑꯩꯅ ꯆꯥꯛ ꯆꯥꯈꯠꯄꯒꯤ ꯆꯥꯛ ꯆꯥꯈꯤꯕꯒꯤ ꯆꯥꯛ ꯏꯟꯁꯥꯡ ꯊꯣꯡꯉꯒ
ꯅꯪꯁꯦ ꯊꯨꯅ ꯍꯧꯒꯠꯄ ꯃꯥꯜꯂꯤꯅꯦ
ꯑ ꯑꯦ ꯅꯠꯇꯦꯗ ꯑꯗꯨꯝ ꯑꯩꯈꯣꯏꯗ ꯃꯤ ꯑꯃ ꯁꯤꯕ ꯂꯩꯕ ꯅꯨꯕꯤ ꯑꯃ ꯑꯗꯨꯒ ꯑꯩ ꯅꯨꯄꯥ ꯌꯥꯎꯕ ꯆꯥꯆꯒꯅꯤꯅ ꯆꯥꯛꯇꯣ ꯆꯥꯈ꯭ꯔꯕꯒꯦ ꯈꯔ ꯉꯟꯅ ꯅꯪ ꯆꯨꯗ꯭ꯔꯣ
ꯑꯁ ꯅꯣꯡ ꯆꯨꯗꯦꯅꯦ ꯑꯁꯤꯗꯗꯤ
ꯑꯁ ꯑꯁꯤ ꯆꯅꯨ ꯁꯣꯅ ꯌꯥꯗ ꯀꯅꯤꯍꯦ ꯃꯤ ꯁꯤꯕ ꯃꯐꯝ ꯆꯠꯇꯧꯁꯨ ꯅꯣꯡ ꯆꯨꯕꯒꯤ ꯑꯗꯨꯝ ꯂꯩꯔꯦ
ꯑꯣ ꯑꯣ ꯑꯗꯨ ꯆꯤꯡꯗ ꯑꯩꯈꯣꯏꯅ ꯅꯣꯡ ꯌꯥꯝ ꯆꯨꯕ ꯃꯥꯩꯅꯦ ꯍꯧꯖꯤꯛ ꯐꯦ
ꯎꯝ ꯎꯝ ꯑꯥ ꯀꯔꯤ ꯏꯟꯁꯥꯡ ꯊꯣꯡꯕꯅꯪ
ꯑꯦ ꯈꯪꯗꯦ ꯏꯆꯦꯅ ꯊꯣꯛꯣꯡꯉꯦ ꯉꯁꯤꯗꯤ
ꯑꯣꯝ ꯎꯝ
ꯑꯣ ꯍ ꯍ
ꯀꯔꯤ ꯊꯥꯡ ꯊꯣꯡꯕ꯭ꯔꯁꯨ ꯍꯪꯗꯦ ꯑꯩ ꯑꯃ ꯕ꯭ꯂꯥꯗ ꯇꯦꯁ ꯑꯃ ꯂꯩꯕꯀꯣ ꯊꯥꯏꯔꯣꯏꯗ ꯇꯦꯁꯇꯣ ꯑꯗꯨ ꯂꯩꯕꯒꯤ ꯆꯥꯛ ꯆꯥꯗ꯭ꯔꯤꯉꯩꯗ ꯆꯠꯀꯦ ꯇꯧꯕ꯫
ꯑꯣ ꯑꯦ ꯑꯦ ꯑꯦ ꯑꯦ
ꯍꯦꯛ ꯍꯜꯂꯛꯄ ꯀꯥꯟꯗꯀꯣ ꯍꯧꯖꯤꯛꯇꯤ ꯑꯩꯈꯣꯏ ꯑꯦ ꯏꯆꯦꯒ ꯏꯆꯦꯒꯤ ꯃꯅꯥꯎ ꯏꯆꯦꯒꯤ ꯏꯆꯥꯁꯨ ꯆꯠꯂꯤ꯫ ꯃꯥꯒꯤꯁꯨꯨ ꯑ ꯀꯔꯤꯅꯣ ꯐꯥꯏꯚ ꯌꯦꯔꯁ ꯁꯨꯕꯒꯤ ꯍꯤꯗꯥꯛ ꯀꯥꯞꯅꯤꯡꯉꯥꯏ ꯂꯩꯕꯀꯣ꯫
ꯑꯦ
ꯑꯗꯨꯒꯤ ꯑꯩꯈꯣꯏ ꯑꯍꯨꯝ ꯆꯠꯈ꯭ꯔꯅꯤ꯫
ꯑꯦ ꯑꯦ ꯑꯣ ꯐꯩꯌꯦ꯫
ꯀꯔꯤ ꯇꯧꯒꯅꯤ ꯉꯁꯤꯗꯤ꯫
ꯎꯝ ꯑꯩꯗꯤ ꯑꯗꯨꯝ ꯂꯩꯒꯅꯤ ꯑꯉꯥꯡ ꯌꯥꯎꯕꯒꯤ ꯈꯪꯗꯦꯅꯦ ꯑꯩꯁꯨ ꯂꯧꯗ ꯐꯗꯤ ꯒꫭꯝ ꯐꯣꯏꯅꯤꯡꯉꯥꯏ ꯂꯩꯌꯦꯕꯀꯣ꯫
ꯑꯣ ꯑꯗꯨ ꯌꯣꯟꯅꯤꯡꯉꯥꯏꯔꯥ꯫
ꯍꯣꯏ ꯌꯣꯟꯅꯤꯡꯉꯥꯏ ꯎꯝ꯫
ꯑꯣ ꯑꯣ
ꯐꫭꯏꯒꯦ ꯇꯧꯔꯒ ꯅꯪꯗꯕ ꯑꯃ ꯌꯨꯝꯗ ꯑꯃꯨꯛ ꯆꯠꯅꯤꯡꯉꯥꯏ ꯂꯩꯕꯒꯤ ꯆꯠꯊꯣꯛꯈꯤꯕ ꯊꯕꯛ ꯆꯤꯟꯃꯟꯕꯒꯤ ꯑꯗꯨꯒꯤ ꯅꯥꯛ ꯍꯥꯟꯁꯨ ꯐꯣꯏꯗ꯭ꯔꯦ ꯉꯔꯥꯡꯁꯨ ꯐꯣꯏꯗ꯭ꯔꯦ ꯑꯗꯨꯒꯤ ꯉꯁꯤ ꯅꯣꯡ ꯌꯦꯡꯑꯒ ꯌꯥꯔꯤꯗꯤ ꯆꯠꯀꯦ ꯑꯗꯣ ꯌꯥꯗ꯭ꯔꯗꯤ ꯂꯩꯒꯅꯤ ꯑꯩ ꯅꯨꯄꯥꯁꯨ ꯑꯃꯨꯛꯀ ꯊꯕꯛ ꯆꯠꯀꯅꯤꯅ꯫ ꯏꯊꯟꯇꯗꯤ ꯑꯉꯥꯡꯅꯒ ꯈꯪꯗꯦꯅꯦ ꯌꯥꯒꯗ꯭ꯔꯥ ꯌꯥꯔꯣꯏꯗ꯭ꯔꯥ ꯌꯦꯡꯕ ꯇꯥꯔꯦ꯫
ꯐꯩꯅꯦ ꯅꯪꯁꯦ ꯁꯥ ꯃꯔꯣꯏꯕꯨꯅꯤꯀꯣ꯫ ꯐꯗꯤꯒꫭꯝ ꯍꯥꯏꯁꯦ꯫
ꯎꯝ ꯐꯗꯤꯒꯣꯝꯗꯣ ꯃꯔꯣꯏ ꯑ ꯐꯗꯤꯒꯣꯝ ꯑꯃꯥ ꯀꯣ
ꯑꯣ ꯁꯥ ꯃꯔꯣꯏ ꯅꯠꯇꯕꯀꯣ ꯑꯣ ꯑꯣ ꯑꯥꯆ ꯪꯆ ꯅꯨꯡꯉꯥꯏꯅꯦ ꯅꯪꯒꯤ ꯂꯧꯗꯤ꯫
ꯑꯦ ꯌꯥꯝꯗꯤ ꯆꯥꯎꯗꯦ ꯍꯟꯗꯛ ꯍꯨꯟꯕꯗꯤ ꯄꯤꯛꯑꯦ꯫ ꯈꯔꯗꯤ ꯄꯤꯛꯂꯤꯌꯦ ꯖꯒꯥ ꯆꯥꯎꯕ ꯈꯣꯏꯗꯤ ꯄꯤꯛꯂꯤ ꯌꯣꯟꯕ ꯌꯥꯗ꯭ꯔꯤꯌꯣꯟꯕ ꯌꯥꯕ ꯖꯒꯥꯗꯤ ꯄꯤꯛꯁꯨ ꯄꯤꯛꯑꯦ꯫
ꯑꯥ ꯅꯍꯥꯟ ꯑꯩꯅ ꯅꯪꯒꯤ ꯐꯥꯔꯝꯗꯣ ꯑꯃ ꯎꯕ ꯃꯥꯜꯂꯦꯅꯦ ꯑꯃꯔꯛ ꯀꯣ ꯅꯪꯒꯤ ꯁ꯭ꯇꯦꯠ ꯇꯖꯨꯔꯥ
ꯑꯦ ꯑꯣꯏꯔꯝꯕꯁꯨ ꯌꯥꯏ꯫
ꯎꯝ
ꯑꯩ ꯑꯃꯔꯛꯇꯤ ꯊꯥꯒꯠꯄ꯭ꯔꯥ ꯀꯥꯎꯈ꯭꯭ꯔꯦꯅꯦ ꯑꯩ꯫
ꯑꯥ
ꯅꯨꯡꯉꯥꯏꯔꯤꯀꯣ ꯑꯗꯨꯝ ꯑꯦꯁ ꯊꯕꯛꯁꯦ ꯆꯤꯟꯃꯟꯗꯅꯥ
ꯅꯪꯗꯤ ꯑꯍꯍꯍ ꯉ ꯑ ꯉꯔ ꯔꯥꯡꯒꯤꯗꯨ ꯆꯪꯗ꯭ꯔꯤꯅꯦ ꯑꯩꯒꯤ꯫
ꯑꯥ ꯑꯩꯒꯤꯁꯨ ꯑꯗꯨꯝ ꯂꯩꯔꯤ꯫ ꯆꯪꯗ꯭ꯔꯤ ꯑꯗꯨꯁꯨ ꯑꯗꯨꯝ ꯀꯩꯅꯣ ꯑꯗꯨꯝ ꯂꯥꯛꯀꯅꯤꯅꯦ꯫
ꯑꫭ ꯍꯣꯏ-ꯍꯣꯏ ꯂꯥꯛꯀꯅꯤ ꯑꯗꯨ ꯑꯣꯏꯔꯁꯨ ꯉꯁꯤ ꯊꯨꯗꯦꯕꯀꯣ ꯈꯪꯗꯦ꯫ ꯅꯍꯥꯟꯗꯤ ꯑꯩꯅ ꯍꯦꯛ ꯋꯦꯀꯑꯞ ꯇꯧꯕ ꯀꯥꯟꯗ ꯑꯗꯨꯝ ꯂꯥꯛꯈ꯭ꯔꯕꯅꯦ꯫ ꯍꯣꯏ ꯂꯥꯛꯀꯅꯤꯅꯦ ꯑꯗꯨꯅꯦ ꯄ꯭ꯔꯣꯕ꯭ꯂꯦꯝꯗꯤ ꯂꯩꯗꯤ ꯂꯩꯔꯣꯏꯗ ꯑ
ꯑ
ꯎꯝ ꯍꯌꯦꯡ ꯑ ꯑꯣ ꯍꯌꯦꯡ ꯍꯌꯦꯡꯅꯦ ꯑꯩꯅ ꯉꯔꯥꯡꯗꯣ ꯅꯨꯄꯥ ꯑꯃꯕꯨ ꯋꯥꯔꯤ ꯁꯥꯟꯅ ꯁꯤꯗ ꯋꯥꯔꯤ ꯁꯅ ꯅꯔꯔꯒꯃꯁꯦ ꯀꯔꯤ ꯅꯣ ꯋꯥꯅꯤ ꯌꯥꯝ ꯂꯩꯕꯒꯤꯀꯣ ꯀꫭꯜ ꯀꫭꯜ ꯑꯍꯨꯝ ꯂꯛ ꯇꯧꯕꯅꯤ ꯃꯥꯅ ꯑꯁꯨ ꯃꯥꯏ ꯅꯨꯄꯥꯗꯣ ꯌꯥꯝ ꯍꯣꯏ ꯑꯁ ꯃꯥꯗꯤ ꯋꯥꯔꯤ ꯌꯥꯝꯕꯅ‌ꯦꯍꯦ ꯈꯪꯗꯦ ꯑꯩꯁꯨ ꯋꯥꯔꯤ ꯌꯥꯝ ꯁꯧꯔꯒ ꯉꯁꯤꯁꯨ ꯀꯣꯜ ꯇꯧꯔꯛꯀ‌ꯦ ꯍꯥꯏꯌꯦ ꯑꯗꯨ ꯑꯩꯅ ꯑꯥ ꯏꯕꯤ ꯅꯤꯡ ꯒꯨꯝꯕ ꯀꯣꯜ ꯇꯧꯁꯤ ꯍꯥꯏꯔꯈ꯭ꯔꯕ ꯀꯣ ꯃꯥꯁꯦ ꯑꯥ ꯗꯤꯃꯥꯄꯨꯔꯗ ꯂꯩꯕ ꯃꯥꯜꯂ‌ꯦ
ꯎꯝ ꯑꯩꯗꯤ ꯃꯤ ꯀꯅꯥꯝ ꯇꯧꯔꯛꯇ꯭ꯔꯤ ꯑꯩꯒꯤꯗꯤ
ꯑꯣ ꯅꯪꯗꯤ ꯒꯔꯞꯇ ꯆꯪꯗ‌ꯦꯅꯥ ꯒ꯭ꯔꯨꯨꯞ ꯗ ꯀꯣꯠ ꯊꯤꯌꯣꯅꯥ ꯒ꯭ꯔꯨꯞꯇ ꯀꯣꯜ ꯃꯤ ꯍꯥꯏꯔꯗꯤ ꯃꯤ ꯑꯍꯨꯝ ꯃꯔꯤꯗꯤ ꯑꯗꯨꯝ ꯂꯥꯛꯀꯅꯤ ꯑꯍꯨꯝ ꯃꯔꯤꯗ ꯋꯥꯆꯦꯞ ꯊꯥꯔꯛꯒ ꯑꯩꯅ ꯌꯥꯕ꯭ꯔꯥ ꯌꯥꯕ꯭ꯔꯥ ꯍꯥꯏꯅꯀꯣ ꯑꯗꯨ ꯀ꯭ꯌꯨꯗ ꯊꯝꯅꯦ ꯃꯣꯏꯕꯨ ꯇꯤꯝ ꯂꯤꯁꯇꯥ ꯅꯠꯇꯔꯗꯤ ꯌꯥꯔꯣꯏ ꯋꯦꯇꯤꯡ ꯂꯤꯁ ꯑꯩ ꯇꯨꯋꯦꯜꯞ ꯃꯤꯅꯤꯠꯁ ꯂꯣꯏꯔꯒ ꯀꯣꯜ ꯇꯧꯕꯤꯌꯨꯀꯣ ꯍꯥꯏꯅꯀꯣ ꯇꯧꯒꯗꯝꯅꯤ ꯅꯪ ꯒ꯭ꯔꯨꯞꯇ ꯊꯤꯌꫭ ꯒ꯭ꯔꯨꯞꯇ ꯊꯤꯕꯅꯥ ꯕꯁꯅꯤ ꯅꯠꯇ꯭ꯔꯗꯤ ꯑꯩꯈꯣꯏ ꯐꯪꯗꯦꯅꯦ
ꯑꯥ ꯐꯪꯗꯦ
ꯑꯗꯨꯝ ꯑꯩꯅ ꯐ꯭ꯔꯤ ꯑꯣꯏꯕ ꯀꯥꯟꯗ ꯅꯪꯁ ꯐ꯭ꯔꯤ ꯑꯣꯏꯗꯕ ꯅꯪ ꯐ꯭ꯔꯤ ꯑꯣꯏꯕ ꯀꯥꯟꯗ ꯑꯩ ꯐ꯭ꯔꯤ ꯑꯣꯏꯗꯕ
ꯑꯥ
ꯑꯗꯨ ꯅꯪꯒꯤ ꯏꯆꯥꯁꯦ ꯆꯥꯛ ꯐꯖꯅ ꯆꯥꯕ ꯍꯩꯔꯕ꯭ꯔꯥ
ꯑꯁ ꯆꯥꯕꯗꯤ ꯍꯩꯕꯗꯤ ꯍꯩꯔꯦ ꯑꯗꯨ ꯃꯥꯗꯨ ꯆꯥꯛ ꯆꯥꯅꯤꯡꯗꯕ
ꯑꯣ
ꯑꯗꯨꯝ ꯂꯩꯌꯦ ꯑꯁ ꯆꯥꯛ ꯆꯥꯗꯣꯏꯅꯤꯍꯦ ꯅꯨꯃꯤꯠ ꯑꯅꯤ ꯑꯍꯨꯝ ꯆꯥꯛ
ꯎꯝ
ꯑꯗꯨꯒꯨꯛ ꯆꯥꯔꯅꯤ ꯗꯨꯀꯥꯟ ꯅꯨꯝ ꯃ ꯑꯦꯅꯤ ꯑꯍꯨꯝ ꯆꯥꯗꯦ ꯑꯗꯨꯝ ꯇꯧꯅꯤꯑ
ꯎꯝ
ꯆꯥꯛ ꯆꯥꯅꯤꯡꯗꯦꯅꯦ ꯃꯥꯁ ꯀꯔꯤ ꯀꯃꯥꯏꯅ ꯇꯧꯔꯒ ꯆꯥꯛꯁꯦ ꯆꯍꯟꯁꯤꯔ ꯒꯥꯌꯟ ꯇꯥꯗꯅꯤ ꯍꯦ
ꯎꯝ
ꯆꯥꯟ ꯑꯗꯨꯝ ꯅꯣꯔꯃꯦꯜꯗ ꯄꯤꯕ꯭ꯔꯥ ꯆꯥꯛ ꯌꯦꯟꯁꯥꯡꯗꯣ
ꯑꯩꯈꯣꯏ ꯆꯥꯕꯗꯣ ꯑꯗꯣ ꯑꯗꯨꯝ ꯄꯤꯔꯦ ꯄ꯭ꯂꯦꯠꯇ ꯃꯥꯒꯤꯁꯨ ꯄ꯭ꯂꯦꯠꯇ ꯍꯥꯞꯄꯒ
ꯑꯣ ꯑꯣ
ꯃꯥꯗꯤ ꯆꯍꯤ ꯑꯅꯤ ꯁꯨꯈ꯭ꯔꯕꯒꯤ ꯑꯗꯨꯝ ꯆꯥꯛꯇꯣ ꯃꯊꯟꯇ ꯑꯗꯨꯝ ꯈꯨꯠꯅ ꯂꯧꯔꯒ ꯑꯗꯨꯝ ꯆꯥꯕ ꯍꯩꯔꯦ ꯑꯩꯈꯣꯏꯒꯨꯝꯅ
ꯑꯣ ꯑꯣ ꯑꯁ ꯌꯥꯝꯊꯨꯋꯦꯍꯦ ꯑꯩꯈꯣꯏꯒꯤ ꯑꯉꯥꯡꯁꯦ ꯈꯪꯗꯦ ꯐꯥꯏꯚ ꯌ꯭ꯔ ꯁꯨꯔꯁꯨ ꯑꯩꯈꯣꯏꯅ ꯑꯗꯨꯝ ꯄꯤꯕꯅꯦ
ꯑ ꯑꯁꯤꯗꯤ ꯑꯩꯈꯣꯏ ꯃꯥꯅ ꯆꯥꯅꯤꯡꯗ꯭ꯔꯗꯤ ꯑꯩꯈꯣꯏꯅ ꯄꯤꯔꯁꯨ ꯆꯥꯗꯦ ꯑꯗꯨꯝ ꯃꯥꯅ ꯆꯥꯒꯦ ꯍꯥꯏꯗꯤ ꯃꯊꯟꯇ ꯑꯗꯨꯝ ꯄꯤꯔꯗꯤ ꯃꯌꯥꯝ- ꯃꯌꯥꯝ
ꯑꯣ ꯑ ꯅꯨꯄꯤ ꯑꯣꯏꯕꯅꯤꯅ ꯀꯔꯤꯅꯣ ꯈꯔ ꯊꯨꯈ꯭ꯔ ꯃꯥꯜꯂꯦ
ꯑꯩꯈꯣꯏꯅ ꯄꯤꯔꯁꯨ ꯆꯥꯗꯦ ꯃꯥꯅ ꯆꯥꯅꯤꯡꯕꯗꯗꯤ ꯁꯨꯡꯆꯥ ꯆꯥꯗꯦ ꯆꯥꯎꯕ ꯌꯥꯗꯦ
ꯎꯝ
ꯃꯥꯅ ꯆꯥꯅꯤꯡꯕ ꯃꯇꯝ ꯑꯣꯏꯗꯦ ꯅꯤꯔꯒ ꯑꯗꯨꯝ ꯆꯥꯏꯌꯦ ꯃꯃꯝ ꯍꯥꯏꯔꯗꯤ ꯄꯤꯔꯗꯤ ꯑꯗꯨꯝ ꯆꯥꯏ ꯎ
ꯄꯤꯗ꯭ꯔꯒ ꯃꯥꯅ ꯑꯗꯨꯝ ꯆꯥꯔꯗꯤ ꯌꯥꯝ ꯐꯩꯀꯣ
ꯑꯣ ꯑꯗꯨꯅꯣꯟꯅ ꯑ ꯊꯣꯛꯇꯕ ꯑꯁ
ꯎꯝ ꯂꯣꯟꯅ ꯐꯖꯟ ꯊꯣꯛꯇꯕꯒꯤ ꯉꯥꯡꯗ꯭ꯔꯤ ꯎꯝ
ꯑꯗꯨ ꯅꯪꯅ- ꯅꯪꯒꯤ ꯂꯣꯟ ꯉꯥꯡꯕ ꯃꯥꯜꯂꯦꯀꯣ ꯃꯥꯕꯨ
ꯍꯣꯏ
ꯑ ꯑꯗꯨꯅꯦ ꯃꯤꯁ ꯈꯣꯏꯁꯦ ꯃꯇꯝ ꯈꯔ ꯂꯧꯕꯅꯦ
ꯃꯤꯁ ꯑꯣꯏꯕ ꯃꯅꯤꯄꯨꯔ ꯑ ꯀꯩꯅꯣꯒ ꯑꯁꯤ ꯑꯍꯨꯝ ꯁꯨꯕ ꯑꯩꯒꯤꯒ ꯃꯄꯥꯒꯤꯒ ꯑ ꯀꯃꯟꯒꯤꯒ ꯑꯣꯏꯕꯒꯤ
ꯑꯁ ꯑꯗꯨꯗꯤ ꯅꯨꯡꯁꯤꯌꯦꯍꯦ
ꯍ ꯑꯗꯨꯒꯤ ꯑꯣꯏꯕ ꯃꯥꯂꯦꯗ ꯊꯣꯛꯇ꯭ꯔꯦꯅꯦ
ꯑꯦ ꯑꯩꯈꯣꯏꯒꯤ ꯅꯦꯐꯤꯌꯨ ꯑꯃꯁꯨ ꯑꯗꯨꯝ ꯇꯧꯕꯅꯦ ꯊ꯭ꯔꯤ ꯌ꯭ꯔꯁꯒꯨꯝꯕ ꯁꯨꯕ ꯃꯥꯜꯂꯦ ꯃꯥꯅ ꯋꯥ ꯉꯥꯡꯕꯗꯣ ꯃꯥꯒꯤꯁꯨ ꯃꯤꯛꯁ ꯃꯥꯒꯤ ꯃꯥꯅ ꯔꯣ ꯃꯥꯏ ꯑꯩꯈꯣꯏꯅ ꯖꯦꯡꯃꯥꯏ ꯑꯗꯨꯒ ꯑꯁꯤ ꯏꯝꯐꯥꯜꯗ ꯍꯤꯡꯕꯒꯤ ꯃꯩ ꯃꯩꯇꯩꯂꯣꯟꯗꯣ ꯌꯥꯝ ꯍꯥꯏꯕ ꯑꯗꯨꯒꯤ ꯑ ꯀꯔꯤ ꯀꯅꯥꯗ ꯂꯦꯡꯒ꯭ꯋꯦꯖꯁꯨ ꯌꯥꯝ ꯃꯤꯛꯁ ꯑꯞ ꯇꯧꯈ꯭ꯔꯕꯒꯤꯀꯣ ꯃꯇꯝꯗꯣ ꯌꯥꯝ ꯆꯪꯕꯅꯦ ꯑꯗꯨ ꯑꯩꯈꯣꯏ ꯑꯩꯒꯤ ꯑ ꯅꯨꯞ ꯅꯨꯄꯥꯒꯤꯀꯣ ꯑꯩꯒꯤ ꯅꯨꯄꯥꯒꯤ ꯃꯅꯥꯎ ꯅꯨꯄꯥꯒꯤ ꯃꯆꯥꯗꯤ ꯆꯍꯤ ꯇꯨ ꯌ꯭ꯔꯁ ꯁꯨꯗ꯭ꯔꯤꯉꯩꯗ ꯋꯥꯟ ꯑꯦꯟ ꯍꯥꯐ ꯌ꯭ꯔꯁ ꯁꯨꯔꯒꯀꯣ ꯃꯥꯗꯤ ꯐꯖꯅ ꯋꯥ ꯍꯥꯏꯈ꯭ꯔꯕꯅꯦ ꯃꯣꯏꯗꯤ ꯔꯣꯡꯃꯩ ꯉꯥꯛꯇ ꯌꯨꯝ ꯄꯥꯟꯕꯒꯤꯀꯣ ꯃꯤꯛꯁ ꯂꯩꯇꯕꯒꯤ ꯑꯗꯨꯝ ꯊꯨ ꯊꯨꯅ ꯋꯥ ꯉꯥꯡꯕꯗꯣ ꯑꯗꯨ ꯃꯥꯗꯤ ꯍꯧꯖꯤꯛ ꯍꯧꯖꯤꯛ ꯖꯨꯟꯗꯀꯣ ꯑ ꯃ ꯊ꯭ꯔꯤ ꯏꯔꯁ ꯑꯥꯎ ꯇꯨ ꯏꯔꯁ ꯆꯨꯈ꯭ꯔꯦ ꯑꯗꯨ ꯇꯨ ꯏꯔꯁ ꯇꯨ ꯃꯥꯗꯤ ꯏꯁꯩ ꯁꯛꯄꯁꯨ ꯍꯩꯌꯦ ꯌꯥꯝ ꯍꯥꯏꯈ꯭ꯔꯕꯅꯦ ꯃꯥꯁꯦ
ꯑꯁ ꯑꯩꯈꯣꯏꯗꯤ ꯇꯨ ꯌ꯭ꯔꯁ ꯁꯨꯈ꯭ꯔꯦ ꯑꯗꯨ ꯑ ꯏꯁꯩ
ꯑꯁ ꯅꯔꯁꯔꯤ ꯔꯥꯏꯝꯁ ꯒꯨꯝꯕꯀꯣ ꯃꯖꯅ ꯁꯛꯄꯅꯦ ꯃꯥꯗꯤ
ꯑꯁ ꯑꯩꯈꯣꯏꯗꯤ ꯍꯥꯇꯔꯤ ꯑꯦ ꯌꯥꯝ ꯍꯩꯅꯦ ꯑꯗꯨꯗꯤ ꯃꯥꯗꯤ ꯇꯞꯅꯤꯡꯉꯦ
ꯁꯨꯗ꯭ꯔꯤꯉꯩꯗ ꯑꯗꯨꯝ ꯂꯣꯏꯅꯃꯛ ꯈꯪꯈ꯭ꯔꯕ ꯏꯀꯣ ꯍꯧꯖꯤꯛꯀꯤ ꯇꯨ ꯌꯔꯁ ꯁꯨꯔꯦꯗꯨ ꯐꯖꯅ ꯖꯔꯅꯤꯁꯨ ꯖꯔꯅꯤꯒꯨꯝꯕ ꯇ꯭ꯋꯤꯡꯀꯜ ꯇ꯭ꯋꯤꯡꯀꯜꯀꯒꯨꯝꯕꯗ ꯑꯗꯨ ꯂꯋꯥꯥꯏꯅꯃ
ꯑꯦꯁ ꯑꯩꯈꯣꯏꯗꯤ ꯇꯨꯨꯡꯀꯥꯎ ꯇꯨꯡꯀꯥꯎ ꯆ ꯁꯤ ꯈꯥꯛꯛꯇ ꯈꯪꯉꯦ ꯑꯇꯣꯞꯄꯗꯤ ꯍꯩꯇ꯭ꯔꯤ ꯇꯨꯡꯀꯛ ꯇꯨꯡꯀꯛ ꯑꯁꯤ ꯋꯥꯠꯁ ꯀꯥꯀ
ꯅꯪꯒꯤ ꯃꯤꯛꯁ ꯑꯣꯏꯕꯒꯤꯅꯦ ꯅꯠꯇ꯭ꯔꯗꯤ ꯃꯥꯁꯦ ꯐꯖꯅ ꯍꯥꯏꯕ ꯌꯥꯔꯦ ꯈ ꯇꯨ ꯏꯔꯁ ꯁꯨꯔꯗꯤꯀꯣ
ꯎꯝ ꯑꯣꯏꯕ ꯃꯥꯜꯂꯦ ꯃꯤꯛꯁ ꯑꯣꯏꯕꯒꯤ ꯃꯥꯜꯂꯦ ꯑꯅꯤ ꯑꯍꯨꯝ ꯎꯝ ꯑ ꯎꯝ ꯑꯗꯨ ꯅꯪ ꯆꯠꯅꯤꯡꯉꯥꯏ ꯍꯧꯖꯤꯛꯀꯤ ꯔꯦꯗꯤ ꯇꯧꯔꯦ
ꯍꯣꯏ ꯔꯦꯗꯤ ꯇꯧꯔꯦ ꯑꯩꯈꯣꯏ ꯒꯥꯔꯤ ꯕꯨꯛ ꯇꯧꯕ ꯒꯥꯔꯤ ꯂꯥꯛꯇ꯭ꯔꯤ
ꯑꯦ ꯑꯦ ꯑꯦ
ꯆꯞ ꯆꯥꯔꯦ ꯑꯩꯈꯣꯏꯅꯤ ꯋꯥꯔꯤ ꯁꯥꯕꯁꯦ ꯃꯥꯁꯨ ꯂꯥꯛꯀꯦ ꯂꯥꯛꯀꯦ ꯑꯩ ꯆꯥꯛꯆꯔꯤꯌꯦꯀꯣ ꯍꯥꯏꯕꯀꯣ ꯀꯣꯜ ꯇꯧꯔꯛꯂꯒ
ꯑꯦ ꯑꯦ
ꯑꯩꯈꯣꯏ ꯃꯩꯇꯩ ꯅꯨꯄꯥꯅꯦꯁꯥ ꯍꯣꯏ ꯑꯃꯨꯛꯀ ꯑꯩꯈꯣꯏꯒꯤ ꯅꯨꯄꯥꯅꯦ ꯁꯤ ꯑꯩꯈꯣꯏꯒꯤ ꯂꯝꯗ ꯂꯩꯕꯀꯣ ꯑꯩꯈꯣꯏꯒꯤ ꯂꯩꯀꯥꯏꯗ ꯂꯩꯕꯀꯣ ꯃꯥꯒꯤ ꯑꯣꯇꯣꯗꯨꯅ ꯀꯔꯤꯅꯣ ꯑꯩ ꯍꯧꯖꯤꯛ ꯐꯖꯅ ꯕꯒ ꯌꯥꯝꯄꯦꯁꯤ ꯅ ꯆꯠꯄꯤꯕ ꯑꯩꯕꯨ ꯄꯨꯔꯒ ꯑꯗꯨꯒꯤ ꯃꯉꯣꯟꯗ ꯉꯥꯛꯀ ꯕꯨꯛ ꯇꯧꯋꯦ ꯑꯩꯈꯣꯏꯅ
ꯎꯝ ꯎꯝ ꯎꯝ
ꯃꯪꯣꯟꯟ ꯕꯨꯛ ꯇꯧꯋꯦ ꯃꯀ ꯍꯜꯂ ꯍꯥꯛꯄꯣꯏꯁꯨꯨ ꯃꯥꯒ ꯍꯜꯂꯀꯅꯤ
ꯑ ꯐꯩ ꯅ ꯑꯗꯨꯗꯤ
ꯎꯝ ꯑꯗꯨꯒꯨꯝꯕ ꯃꯥ ꯂꯩꯕ ꯌꯥꯝ ꯐꯥꯏꯅꯦ
ꯑꯦ ꯉꯥꯏꯕ꯭ꯔꯥ ꯅꯠꯇ꯭ꯔꯒꯅ
ꯉꯥꯏꯗꯦ ꯃꯥꯗꯤ ꯑꯗꯨꯝ ꯕꯖꯥꯔꯒꯨꯝꯕꯗ ꯑꯩꯈꯣꯏ ꯍꯣꯁꯄꯤꯇꯥꯜꯗ ꯂꯩꯔꯤꯉꯩꯗ ꯕꯖꯥꯔꯗ ꯑꯅꯤꯄ ꯄꯨ ꯄꯨꯔꯒ ꯑꯩ ꯑꯩꯈꯣꯏꯅ ꯍꯦꯛ ꯂꯣꯏꯁꯤ ꯍꯥꯏꯩꯗꯤꯀꯣ ꯑꯗꯨꯝ ꯐꯥꯏꯚ ꯃꯤꯅꯤꯠꯁ ꯕꯤꯐꯣꯔꯒꯨꯝꯕ ꯀꯣ ꯇꯧꯔꯒ ꯃꯥ ꯔꯦꯗꯤ ꯇꯧꯔꯒ ꯑꯃꯨꯛꯀ ꯂꯥꯛꯀꯅꯤ ꯔꯦꯠꯁꯨ ꯑꯗꯨꯝ ꯅꯣꯔꯃꯦꯜꯗ ꯂꯧꯕꯀꯣ
ꯑꯦ
ꯋꯦꯇꯤꯡ ꯆꯥꯔꯖꯀꯨꯝꯕ ꯀꯔꯤ ꯑꯃꯠꯇ ꯂꯧꯗꯦ ꯋꯦꯇꯤꯡꯁꯨ ꯇꯧꯗ꯭ꯦꯔꯤꯕ ꯀꯣ ꯑꯗꯨꯒꯤ ꯑꯩꯈꯣꯏꯅꯅꯨꯡꯉꯥꯏ ꯅꯨꯡꯉꯥꯏꯕꯅꯤꯅ ꯃꯥꯕꯨ ꯑꯩꯈꯣꯏ ꯑꯩ ꯂꯥꯛꯄ ꯀꯥꯟꯗꯁꯨ ꯑꯗꯨꯝ ꯑꯦꯌꯥꯔꯄꯣꯔꯠꯀꯨꯝꯕꯗꯁꯨ ꯃꯥꯅ ꯊꯤꯟ ꯌꯦ ꯄꯨꯁ ꯄꯨꯕꯤ ꯑꯗꯨ ꯇꯥꯎ